ꯍꯜꯂꯣ ꯑꯣ ꯍꯥꯎ
ꯇꯥꯏꯀꯣ
ꯑꯣ ꯇꯥꯏꯌꯦ
ꯀꯔꯤ ꯇꯧꯔꯤꯒꯦ ꯍꯧꯖꯤꯛꯇꯤ ꯀꯔꯤ ꯇꯧꯔꯤꯒꯦ
ꯎꯝ ꯑꯗꯨꯝ ꯐꯃꯨꯡꯗ ꯂꯩꯥꯌꯦꯗ
ꯎꯝ ꯂꯦꯡꯗ꯭ꯔꯤ ꯐꯃꯨꯡꯗꯒꯤ
ꯍꯣꯏ ꯂꯦꯡꯗ꯭ꯔꯤ ꯍꯥꯏꯁꯦ
ꯋꯦꯗꯔꯁꯤꯅ ꯈꯔ ꯍꯣꯏ ꯋꯦꯗꯔꯁꯤꯅ ꯈꯔ ꯐꯃꯨꯡꯗ ꯂꯩꯅꯤꯡꯕ꯭ꯔꯥ
ꯑꯣꯏ ꯋꯦꯗꯔꯁꯤꯅ ꯐꯃꯨꯡꯗ ꯑꯗꯨꯝ ꯂꯩꯌꯣ ꯍꯥꯏꯕ ꯇꯥꯏꯌꯦ
ꯐꯣꯟ ꯑꯗꯨꯝ ꯕ꯭ꯔꯥꯎꯖ ꯇꯧꯔꯒ ꯂꯩꯕꯗꯨꯀꯣ ꯈꯔ ꯅꯨꯡꯉꯥꯏꯕꯅꯦ ꯁꯤꯒꯨꯝꯕ ꯋꯦꯗꯔꯁꯦ
ꯍꯣꯏ
ꯑꯩꯁꯨ ꯇꯨꯝꯁꯤꯔꯥ ꯇꯨꯝꯁꯤꯔꯥ ꯈꯟꯕꯅ ꯑꯁ ꯃꯄꯥꯟ ꯊꯣꯛꯂꯒ ꯋꯥꯕꯅꯤꯅ ꯑꯗꯨꯕꯨ ꯉꯥꯏꯍꯥꯛꯇꯪ ꯂꯩꯔꯗꯤ ꯑꯃꯨꯛꯀ ꯊꯕꯛ ꯂꯩꯅꯤꯉꯥꯏ ꯃꯥꯟꯕꯀꯣ
ꯎꯝ ꯗꯣ ꯅꯣꯢꯗꯤ ꯊꯕꯛ
ꯊꯕꯛ ꯍꯥꯏꯕꯕꯨ ꯂꯩ ꯅꯥꯎ ꯍꯧꯖꯤꯛꯇꯤ ꯍꯥꯎꯁ ꯍꯣꯜ ꯌꯨꯝꯒꯤ
ꯑꯣ
ꯀꯩꯅꯣ ꯃꯄꯥꯟꯗ ꯑꯉꯥꯡ ꯄꯤꯛ ꯇꯧꯕ ꯏꯅꯥꯎꯅꯨꯄꯤ ꯑꯃ ꯀꯣꯂꯦꯖ ꯆꯠꯂꯦ ꯍꯥꯏꯌꯦ ꯑꯗꯨ ꯄꯤꯛ ꯇꯧꯕꯤꯌꯣ ꯍꯥꯏꯌꯦ ꯑꯗꯨꯒꯤ
ꯑꯣ
ꯑꯗꯨ ꯆꯠꯅꯤꯡꯉꯥꯏ ꯑꯗꯨ ꯇꯨꯝꯊꯣꯛꯑꯗꯤ ꯊꯦꯡꯒꯅꯤ ꯇꯨꯝꯁꯨ ꯇꯨꯝꯅꯤꯡꯕꯒꯨꯝ ꯇꯧꯔ ꯂꯩꯕꯅꯤꯅꯦ ꯍꯧꯖꯤꯛꯇꯤ
ꯍꯩ ꯆꯥꯎ ꯍꯩꯅꯧ ꯆꯥꯎ ꯍꯩꯅꯧ
ꯍꯩꯅꯧꯁꯨ ꯍꯟꯗꯛꯇꯤ ꯃꯨꯟꯕ ꯉꯥꯛꯇ ꯁꯤꯟꯕꯁꯨ ꯌꯥꯎꯗ꯭ꯔꯕꯅꯤꯅꯦ ꯍꯟꯗꯛ ꯅꯣꯏꯗꯤ ꯍꯩꯅꯧ ꯌꯥꯝ ꯆꯥꯗꯦ ꯍꯥꯏꯕ ꯍꯣꯁꯇꯦꯜꯗ ꯐꯪꯗꯦ ꯀꯃꯥꯏꯅ ꯍꯧꯗꯦ
ꯍꯥꯎꯧꯕꯗꯤ ꯍꯧꯋꯦꯕꯀꯣ
ꯑꯥ ꯂꯣꯏ ꯆꯠꯊꯣꯛꯈ꯭ꯔꯦ
ꯑ ꯅꯠꯇꯦꯈꯤꯪ ꯑꯩꯈꯣꯏ ꯃꯦꯝꯒꯤꯗꯣ ꯍꯥꯎꯋꯑꯦꯕꯗꯨ ꯍꯦꯛꯄ ꯌꯥꯗꯕ ꯎꯝ
ꯑꯣ
ꯍꯦꯛꯑꯣ ꯍꯥꯏꯔꯁꯨ ꯀꯔꯤ ꯍꯥꯏꯁꯤꯔꯥ ꯃꯥ ꯂꯩꯇꯕ ꯀꯥꯟꯗ ꯍꯦꯛꯄ ꯑꯃ ꯀꯣ
ꯑ
ꯅꯁꯤ ꯍꯦꯛꯄ ꯌꯥꯗꯅꯤ
ꯑꯩ ꯒꯌ꯭ꯥꯟ ꯇꯥ ꯂꯥꯛ ꯑꯦ
ꯎ
ꯑ ꯈꯨꯟꯗꯗꯤ ꯌꯥꯝ ꯍꯧꯥꯎꯔꯝꯒꯅꯤꯅ
ꯍꯣꯏ ꯍꯣꯏ ꯈꯨꯟꯗꯗꯤ ꯍꯧꯋꯦ ꯑꯗꯨ ꯊꯥꯔꯛꯄ ꯐꯔꯛ ꯐꯔꯛ ꯇꯥꯕꯅ ꯑꯩꯈꯣꯏꯁꯨ ꯑꯁꯤꯗꯒꯤ ꯑꯃꯨꯛ ꯆꯠꯀꯅꯤ ꯑꯥ ꯄꯨꯡ ꯀꯌꯥꯗ ꯌꯥꯎꯔꯛꯄꯅꯣ ꯍꯥꯏꯕꯁꯨ ꯑꯩꯈꯣꯏꯒꯤ ꯊꯕꯛꯀꯤ ꯃꯇꯝꯒ ꯌꯥꯎꯔꯗꯤ ꯌꯥꯝ ꯕꯦꯔꯥ ꯀꯥꯏꯑꯕ
ꯍꯣꯏ ꯍꯣꯏ ꯎꯝ ꯁꯤ ꯑꯩꯈꯣꯏ ꯂꯩꯀꯥꯏ ꯍꯥꯏꯁꯤꯔꯥ ꯁꯤꯗꯁꯨ ꯍꯧꯗꯤ ꯍꯧꯅꯩ ꯑꯗꯨꯕꯨ ꯌꯥꯝ ꯍꯧꯅꯗꯦ ꯑꯩꯈꯣꯏ ꯁꯤꯗꯗꯤ
ꯑꯣ
ꯃꯤꯅ ꯈꯔ ꯃꯄꯥꯟꯗꯒꯤ ꯍꯧꯕ ꯂꯩꯔꯛꯄꯒꯨꯝꯕꯒꯣ ꯒꯨꯝꯕꯗꯣ ꯆꯥꯏ ꯌꯨꯝꯒꯤꯁꯨ ꯈꯔ ꯂꯩꯕꯅꯤ ꯑꯗꯨꯕꯨ ꯎꯄꯥꯝꯕꯤ ꯑꯃꯈꯛꯇꯪ ꯑꯣꯏꯕꯒꯤ ꯃꯥꯒꯤ ꯍꯗꯨ ꯌꯥꯝꯗꯦꯕ ꯑꯗꯨꯝ ꯁꯤꯖꯟꯒꯤ ꯌꯨꯝꯒꯤꯅꯦ ꯍꯥꯏꯅ ꯑꯃ ꯑꯅꯤ ꯆꯥꯕ ꯐꯪꯕꯗꯣ ꯑꯗꯨꯅ ꯑꯗꯨꯝ
ꯎꯝ ꯑꯗꯨ ꯅ ꯐꯠꯇ꯭ꯔꯣ
ꯍꯧꯖꯤꯛ ꯍꯧꯖꯤꯛ ꯃꯇꯝꯁꯤꯗꯤ ꯀꯩꯅꯣ ꯍꯩ ꯑꯃꯗꯨ ꯀꯔꯤ ꯍꯥꯏꯕ꯭ꯔꯥ ꯎꯝ ꯊꯩꯕꯣꯡ ꯍꯥꯏꯕ꯭ꯔꯥ ꯑꯗꯨ ꯌꯥꯝ ꯆꯥꯟꯅꯏꯅꯦ ꯎꯝ
ꯃꯤꯗꯤ ꯍꯧꯗꯦꯗꯥ ꯑꯗꯨꯁꯨ
ꯍꯥꯎꯔꯝꯃꯦ ꯑꯣꯖꯥ ꯈꯣꯏꯅ ꯂꯣꯟꯅ ꯍꯦꯛꯇꯣꯛꯄꯤꯈ꯭ꯔꯦ ꯑꯩꯈꯣꯏꯒꯤꯗꯤ ꯑꯩꯈꯣꯏꯗꯣ ꯃꯨꯜꯂꯒ ꯑꯩꯈꯣꯏꯅ ꯂꯧꯒꯦꯅ ꯈꯟꯕꯅꯦꯕꯀꯣ ꯑꯗꯨꯁꯨ ꯐꯪꯁꯨ ꯐꯪꯗꯦ
ꯑꯁꯤꯗ ꯑꯩꯈꯣꯏ ꯀꯔꯤ ꯍꯥꯏꯁꯤꯔ ꯅꯦꯕꯔꯤꯡꯈꯣꯏ ꯌꯨꯝ ꯑꯅꯛꯄꯗꯀꯣ ꯍꯧꯋꯦꯕ ꯃꯟꯕ ꯃꯥꯂꯦ ꯅꯨꯡꯁꯤꯠꯅ ꯁꯤꯠꯂꯛꯄꯗ ꯃꯅꯝ ꯂꯥꯛꯄꯅꯤ ꯃꯅꯝ ꯏꯁꯃꯦꯜ ꯃꯥꯒꯤ
ꯃꯅꯝ ꯇꯥꯔꯒ ꯂꯩꯔꯦ
ꯎꯝ ꯑꯗꯨꯝ ꯔꯨꯝꯗ ꯐꯝꯔꯒ ꯃꯅꯝ ꯇꯥꯏꯌꯦ
ꯀꯗꯥꯏꯗꯒꯤ ꯂꯥꯛꯄꯅꯣ ꯍꯥꯏꯕꯁꯨ ꯈꯪꯉꯦ ꯑꯗꯨꯕꯨ ꯑꯩꯈꯣꯏꯒꯤ ꯅꯠꯇꯕꯅꯤꯅꯦꯀꯣ ꯄꯥꯏ ꯂꯩꯇ
ꯑꯣꯥꯎ
ꯃꯅꯝ ꯅꯨꯡꯁꯤꯌꯦ ꯃꯥꯒꯤꯗꯣ ꯃꯅꯝꯗꯣ
ꯍꯣꯏ ꯃꯅꯝ ꯃꯅꯝꯗꯣ ꯑꯗꯨꯝ ꯇꯥꯔꯒ ꯄꯨꯛ ꯊꯜꯍꯟꯕꯅꯦ
ꯑꯗꯨꯝ ꯃꯅꯝꯅ ꯁꯤꯖꯟꯒꯤ ꯃꯥꯒꯤ ꯃꯇꯝꯅꯦ ꯍꯥꯏꯕꯗꯨ ꯗꯨꯝ ꯈꯪꯔꯦ ꯆꯥꯕ ꯐꯪꯗ꯭ꯔꯁꯨꯀꯣ ꯃꯅꯝꯕꯨꯗꯤ ꯐꯪꯉꯤꯅ
ꯑꯥ ꯑꯗꯨꯅ ꯐꯠ ꯑꯗꯨꯅ ꯑꯗꯨꯝ ꯌꯥꯒꯅꯤ
ꯍꯣꯏ ꯑꯗꯨꯝ ꯌꯥꯔꯅꯤꯕ ꯆꯥꯕ ꯐꯪꯗꯔ꯭ꯁꯨ ꯇ꯭ꯋꯦꯟ ꯇ꯭ꯋꯦꯟꯇꯤ ꯁꯤꯛꯁꯀꯤ ꯊꯩꯕꯣꯡ ꯃꯅꯝ ꯅꯝꯍꯧꯈ꯭ꯔꯦ ꯍꯥꯏꯅꯒꯣ
ꯑꯗꯣ ꯅꯪꯅ ꯉꯁꯥꯏ ꯍꯥꯏꯕꯗꯣ ꯑꯥꯝ ꯑꯦꯛꯁꯝꯒꯤ ꯑꯥꯏ ꯍꯥꯏꯕ꯭ꯔꯥ ꯀꯔꯤꯔꯥ
ꯑꯦꯛꯁꯟ
ꯍꯣꯏ
ꯀ ꯀꯔꯝ ꯀꯔꯝꯕꯗꯨꯔꯣ
ꯄ꯭ꯔꯦꯛꯇꯤꯀꯜꯒꯨꯝꯕ ꯂꯩ ꯍꯥꯏꯗꯥꯏ
ꯑ ꯑꯧ ꯄꯔ꯭ꯦꯛꯇꯤꯀꯜ ꯍꯣꯏ
ꯑꯣ ꯑꯗꯨ ꯅꯨꯃꯤꯠ ꯀꯌꯥꯗꯅꯣ ꯌꯥꯝ ꯀꯨꯏꯕ꯭ꯔꯥ ꯅꯠꯇ꯭ꯔꯒ
ꯅ ꯀꯨꯏꯗꯦꯗ ꯑꯈꯣꯏ ꯄ꯭ꯔꯦꯛꯇꯤꯀꯜꯗꯤ ꯅꯔꯥꯡ ꯂꯣꯏꯈ꯭ꯔꯦꯕꯒꯣ
ꯑꯣ
ꯊꯤꯎꯔꯤ ꯋꯥꯠꯄ ꯑꯈꯣꯏ ꯊꯤꯎꯔꯤꯁꯤꯅ ꯗꯦꯠ ꯐꯤꯐꯇꯤꯟ ꯐꯤꯐꯇꯤ ꯗ
ꯑꯣ ꯀꯨꯏꯌꯦꯅ ꯑꯗꯨꯗꯤ
ꯍꯣꯏ ꯀꯨꯏꯕꯅꯦ ꯑꯗꯨ ꯉꯥꯏꯒꯗꯣꯕ
ꯑꯗꯨ ꯑꯊꯨ ꯉꯥꯏꯔꯒ ꯑꯗꯨꯝ ꯔꯨꯝꯗ ꯑꯗꯨꯝ ꯐꯝꯔꯒ ꯇꯨꯝꯒꯅꯤ ꯑꯗꯨꯝ ꯀ꯭ꯔꯤꯁ ꯇꯧꯗ꯭ꯔꯥ ꯑꯗꯨꯝ ꯂꯩꯕ꯭ꯔꯥ
ꯅꯠꯇꯦ ꯈꯔ ꯈꯔ ꯈꯔꯕꯨꯗꯤ ꯄꯥꯏꯌꯦꯕꯒꯣ ꯑꯈꯣꯏ ꯃꯦꯝꯅ ꯁꯦꯝꯄꯜꯒꯨꯝꯕ ꯊꯥꯔꯛꯑꯦꯕꯀꯣ ꯄꯥꯅꯤꯡꯉꯥꯏ ꯑꯗꯣ ꯍꯥꯏꯐꯦꯠꯇꯥꯡ ꯅꯨꯃꯤꯠ ꯑꯃꯒꯨꯝꯕ ꯌꯦꯡꯔꯒ
ꯍꯣꯏ ꯑꯩꯕꯗꯤ ꯂꯥꯏꯔꯤꯛ ꯈꯔ ꯌꯥꯕ ꯃꯤ ꯑꯣꯏ ꯑꯣꯏꯕꯅꯤꯅꯀꯣ
ꯌꯥꯝ ꯄꯥꯗ꯭ꯔꯁꯨ ꯗꯨꯝ ꯀꯣꯛ ꯌꯥꯝ ꯐꯕ ꯃꯤꯅꯤꯅ ꯌꯥꯝ ꯄꯥꯗ꯭ꯔꯁꯨ ꯗꯨꯝ ꯌꯥꯏꯌꯦꯕꯀꯣ
ꯂꯔꯤꯛ ꯄꯥꯕꯁꯦ ꯃꯇꯝ ꯌꯥꯝ ꯆꯪꯉꯤꯅꯦ ꯑꯩꯈꯣꯏꯗꯤ ꯀꯣꯛ ꯌꯥꯗꯕꯒꯤ
ꯈꯣꯏꯁꯨ ꯃꯔꯛ ꯃꯔꯛꯇ ꯆꯠꯂꯦꯗꯥ
ꯄꯨꯡ ꯑꯃ ꯑꯅꯤ ꯄꯥꯒꯗꯕꯁꯦ ꯄꯨꯡ ꯑꯅꯤ ꯑꯍꯨꯝ ꯆꯪꯗ꯭ꯔꯗꯤ ꯄꯥꯕ ꯉꯝꯗꯦ ꯍꯥꯏꯕꯗꯤ ꯅꯣ ꯈꯪꯍꯧꯗꯦꯕꯀꯣ ꯃꯥꯒꯤꯗꯣ ꯂꯥꯏꯔꯤꯛꯇꯣ ꯈꯪꯗꯦꯕ ꯃꯇꯝ ꯌꯥꯝ ꯆꯪꯉꯦ ꯀꯩ ꯍꯥꯏꯁꯤꯔꯥ ꯏꯁꯂꯣ ꯂꯔꯅꯔ ꯇꯞꯄꯗꯣ ꯍꯥꯏ ꯌꯥꯝ ꯇꯞꯇꯦꯕ ꯑꯩꯈꯣꯏꯗꯤ ꯌꯥꯗꯕꯅꯤ ꯑꯩꯈꯣꯏꯗꯤ
ꯑꯩꯈꯣꯏꯁꯨ ꯃꯔꯨꯝ ꯃꯔꯛꯇꯗꯤꯅꯦ ꯑꯂꯨꯕ ꯇꯣ ꯄꯦꯛꯛ ꯂꯥꯛꯄ ꯀꯇ
ꯃꯔꯛ ꯃꯔꯛꯇꯅꯦ ꯑꯩꯈꯣꯏꯗꯤ ꯃꯔꯛ ꯃꯔꯛꯁꯨ ꯅꯠꯇꯦ ꯑꯗꯨꯝ ꯌꯥꯗꯦꯕ ꯑꯩꯈꯣꯏꯗꯤ ꯅꯨꯄꯥꯁꯤꯡꯁꯦ ꯂꯥꯏꯔꯤꯛ ꯍꯩꯕ ꯃꯤꯁꯤꯡꯅ ꯌꯥꯝ ꯍꯩꯕ ꯃꯥꯜꯂꯦ ꯅꯨꯄꯥꯁꯤꯡꯁꯦꯀꯣ
ꯎꯝ ꯍꯣꯏ
ꯍꯩꯈ꯭ꯔꯗꯤ ꯑꯗꯨꯝ ꯌꯥꯝ ꯍꯩꯕ ꯍꯩꯇꯕ ꯃꯤꯁꯤꯡꯅ ꯑꯗꯨꯝ ꯍꯩꯇ꯭ꯔꯒ ꯂꯩꯇꯦ ꯑꯗꯨꯝ ꯂꯩꯌꯦꯕꯀꯣ ꯑꯗꯣ ꯅꯨꯄꯤꯁꯤꯡꯒꯤꯗꯤ ꯌꯥꯝ ꯍꯩꯕ ꯃꯤꯁꯨ ꯌꯥꯝ ꯍꯩꯇꯕ ꯃꯤꯁꯨ ꯑꯦꯕꯔꯦꯖ ꯑꯃꯅ ꯑꯗꯨꯝ ꯂꯩꯌꯦ ꯃꯣꯏꯁꯦ
ꯑꯦꯚꯔꯦꯖ ꯑꯦꯚꯔꯦꯖꯇ ꯌꯥꯝ ꯂꯩꯌꯦ ꯑꯩꯈꯣꯏꯅ
ꯎꯝ ꯌꯥꯝ ꯍꯩꯇꯦ ꯍꯥꯏꯕ ꯃꯤꯁꯨ ꯂꯩꯇꯦ ꯌꯥꯝ ꯍꯩꯕ꯭ꯔꯥ ꯍꯥꯏꯔꯁꯨ ꯌꯥꯝ ꯍꯩꯕꯁꯨ ꯅꯠꯇꯕ ꯌꯥꯝ ꯍ ꯌꯥꯝ ꯍꯩꯇꯕ꯭ꯔꯥ ꯈꯜꯂꯨꯔꯒ ꯌꯥꯝ ꯍꯩꯔꯝꯕꯀꯣ
ꯃꯤ ꯂꯩꯕꯅꯤ
ꯑꯩꯈꯣꯏꯗꯤ ꯑꯩꯈꯣꯏ ꯍꯦꯛ ꯌꯦꯡꯕꯗ ꯑꯁ ꯁꯤ ꯅꯨꯄꯥꯗꯤ ꯑꯁꯦꯡꯕ ꯂꯥꯛꯄꯗꯨꯗꯤ ꯁꯨꯞꯄ ꯄꯥꯗꯕ
ꯂꯥꯏꯔꯤꯛ ꯐꯥꯎꯕ ꯃꯤ ꯃꯥꯟꯕꯅꯦ ꯍꯥꯏꯌꯦ ꯑꯩ ꯑꯩꯕꯨꯁꯨꯀꯣ ꯃꯤꯅ
ꯑꯗꯨ ꯑꯗꯨꯝ ꯐꯔꯃꯅꯤ ꯍꯣꯠꯅꯕ ꯀꯟꯕꯅꯤ ꯅꯣꯏꯗꯤ ꯅꯨꯄꯥꯈꯣꯏꯗꯤ ꯍꯣꯠꯅꯕ ꯌꯥꯝ ꯀꯟꯂꯤꯑꯦꯕ
ꯑꯗꯨꯅꯦ ꯂꯥꯏꯔꯤꯛ ꯍꯩꯕ ꯃꯤꯅꯦꯕ ꯑꯩ ꯈꯪꯉꯤꯕ
ꯌꯥꯔꯦ ꯌꯥꯔꯦ ꯏꯁꯄꯦꯛ ꯍꯥꯞꯄꯗꯨꯗꯤ ꯑ ꯃꯤꯠ ꯅꯥꯕꯒꯤ ꯍꯥꯞꯄꯨ
ꯕꯨꯛꯁ ꯂꯥꯏꯔꯤꯛ ꯌꯥꯝ ꯌꯦꯡꯕꯅꯕꯒꯤ ꯃꯤꯠ ꯅꯥꯕꯅꯤ ꯁꯤꯒꯤ ꯁꯥꯏꯠ ꯏꯐꯦꯛꯅꯦꯕ ꯂꯥꯏꯔꯤꯛ ꯌꯥꯝ ꯄꯥꯕ ꯃꯤꯒꯤ ꯕꯨꯛ ꯋꯥꯔꯝꯁꯀꯨꯝꯕ ꯃꯤꯈꯣꯏꯗꯣ ꯅꯪꯁꯨ ꯕꯨꯛ ꯋꯥꯔꯝꯁ ꯑꯣꯏꯔꯝꯒꯅꯤ
ꯅꯪꯁꯨ ꯑꯣꯏꯔꯝꯃꯅꯤ ꯅꯪꯁꯨ ꯎꯞꯄ꯭ꯔꯥ
ꯑꯩꯗꯤ ꯏꯁꯄꯦꯛ ꯎꯞꯇꯦꯗ ꯑꯩꯗꯤ ꯎꯞꯇꯦ ꯏꯁꯄꯦꯛ ꯎꯞꯇꯦ ꯑꯩꯗꯤ ꯑꯗꯨꯕꯨ ꯑꯩꯅ ꯀꯩ ꯍꯥꯏꯁꯤꯔꯥ ꯊꯕꯛ ꯇꯧꯕꯒꯨꯝꯕꯗꯗꯤ ꯍꯥꯞꯄꯦ ꯌꯥꯗꯦꯕ ꯃꯤꯠꯇ ꯑꯩꯒꯤꯁꯨ ꯅꯣꯠ ꯑꯣꯜ ꯗ ꯇꯥꯏꯝ ꯑꯗꯨꯝ ꯅꯨꯡꯇꯤꯒꯤ ꯍꯥꯞꯇꯦ ꯑꯩꯅ ꯕꯨꯛ ꯀꯨꯝꯕ ꯌꯦꯡꯕꯗ ꯅꯠꯇ꯭ꯔꯒ ꯐꯣꯟ ꯌꯦꯡꯕꯗꯗꯤ ꯍꯥꯞꯇꯦ ꯃꯤꯅ ꯍꯥꯏ ꯐꯣꯟ ꯐꯣꯟ ꯌꯦꯡꯕ ꯃꯇꯝꯗ ꯏꯁ꯭ꯄꯦꯛ ꯍꯥꯞꯄꯑꯣ ꯍꯥꯏ ꯑꯗꯨꯕꯨ ꯍꯩꯅꯗꯕꯀꯣ
ꯑꯥ ꯑꯗꯨꯅꯦ ꯅꯪꯅ ꯂꯥꯏꯔꯤꯛ ꯄꯥꯀꯦ ꯍꯥꯏꯕ ꯉꯥꯟꯗ ꯅꯪꯅ ꯏꯁꯇꯦꯛ ꯎꯞꯄꯗꯣ ꯑꯗꯨꯒꯤꯅꯦꯕ
ꯃꯤꯠ ꯌꯥꯗꯕꯒꯤꯅꯦ ꯑꯩꯁꯨ ꯍꯩꯕꯗꯤ ꯅꯠꯇꯦꯕꯀꯣ
ꯍꯩꯕꯒꯤꯅꯤꯃꯥ ꯐꯣꯟ ꯌꯦꯡꯕ ꯀꯥꯟꯗꯗꯤ ꯍꯥꯞꯇꯦꯕ ꯅꯪꯁꯦ ꯂꯥꯏꯔꯤꯛ ꯄꯥꯕ ꯈꯛꯇꯅꯦꯕ ꯅꯪꯅ ꯎꯞꯄꯗꯣ
ꯍꯣꯏ ꯎꯠꯊꯣꯛ ꯀꯩꯅꯣꯗꯣ ꯂꯥꯏꯔꯤꯛꯇꯣ ꯎꯠꯊꯣꯛꯇꯕ
ꯑ ꯈꯪꯉ
ꯅꯪ ꯅꯪꯗꯤ ꯑꯗꯨꯝ ꯍꯥꯞꯄꯅꯤꯀꯣ ꯃꯥꯟꯅꯒꯅꯦꯕ ꯅꯪꯒꯤꯗꯤ ꯑꯗꯨꯝ ꯃꯥꯟꯈ꯭ꯔ ꯃꯥꯟꯈ꯭ꯔꯒꯅꯤꯕ ꯑꯩꯈꯣꯏꯗꯤ ꯃꯥꯟꯗꯤ ꯃꯥꯟꯗꯦ
ꯍꯣꯏꯣꯏ ꯃꯔꯛ ꯃꯔꯛꯄꯨꯗꯤ ꯂꯥꯏꯔꯤꯛ ꯄꯥꯕ ꯉꯥꯟꯗꯗꯤ ꯍꯥꯞꯇꯦꯕꯀꯣ ꯑꯗꯨ ꯑꯣꯏꯔꯁꯨ ꯀꯔꯤ ꯍꯥꯏꯁꯤꯔꯦ ꯎꯝ ꯑꯩꯒꯤꯗꯤ ꯑꯂꯥꯞꯄꯗꯣ ꯎꯕ ꯌꯥꯗꯦꯗꯅ ꯕ꯭ꯂꯔ ꯆꯠꯄꯒꯤ ꯑꯗꯨ ꯀ꯭ꯂꯥꯁꯇꯕꯨꯗꯤ ꯑꯗꯨꯝ ꯀꯝꯄ꯭ꯌꯨꯇꯔꯒꯤ ꯃꯃꯥꯡꯗ ꯐꯝꯕꯅꯤꯅ ꯃꯤꯠꯇꯣ ꯍꯦꯟꯅ ꯀꯔꯤ ꯍꯥꯏꯁꯤꯔꯥ
ꯍꯣꯏ ꯍꯣꯏ ꯑꯩ ꯎꯝ
ꯑꯗꯨ ꯇꯧꯋꯦꯕ ꯎꯄꯥꯏꯂꯩꯗꯦ
ꯑꯗꯨꯝ ꯑꯗꯨꯣ ꯑꯗꯨꯒꯨꯝꯕꯗꯨꯗꯤ ꯐꯩꯌꯦ ꯑꯩꯁꯨ ꯑꯗꯨꯝ ꯀꯩꯅꯣ ꯇꯧꯋꯦ ꯇ꯭ꯔꯥꯏ ꯇꯧꯋꯦ ꯑꯗꯨꯕꯨ ꯍꯩꯅꯗꯕꯀꯣ ꯑꯩꯅ ꯍꯥꯞꯄꯗꯣ
ꯎꯝ
ꯍꯥꯟꯅ ꯍꯥꯞꯔꯛꯇꯕꯗꯣ
ꯑꯥ
ꯆꯁ ꯍꯟꯗꯛ ꯍꯟꯗꯛꯁꯨ ꯅꯠꯇꯦꯗ ꯆꯍꯤ ꯑꯅꯤꯒꯨꯝꯕ ꯈꯛꯇꯪ ꯉꯥꯟ ꯍꯥꯞꯄ
ꯑꯣ ꯀꯨꯏ ꯀꯨꯏꯗꯦꯗꯅ
ꯎꯝ ꯑꯗꯨꯒꯤ ꯌꯥꯝ ꯍꯩꯅꯗꯕ ꯑꯗꯨ ꯑꯗꯨꯁꯨ ꯂꯝꯕꯤ ꯆꯠꯄꯗꯁꯨ ꯍꯥꯞꯇꯦ ꯆꯥꯛ ꯆꯥꯕꯁꯨ ꯍꯥꯞꯇꯦ ꯑꯗꯨꯝ ꯌꯨꯝꯗ ꯐ꯭ꯔꯤ ꯂꯩꯕꯁꯨ ꯍꯥꯞꯇꯦ ꯀꯣ ꯑꯗꯨꯕꯨ ꯑꯗꯨꯝ ꯕꯨꯛꯁꯀꯨꯝꯕ ꯌꯦꯡꯕ ꯍꯥꯏꯕ ꯇꯥꯔꯦ ꯑꯗꯨꯒꯨꯝꯕꯗꯗꯤ ꯍꯥꯞꯄꯦꯕ
ꯑꯣ
ꯏꯁ꯭ꯃꯣꯜ ꯋꯥꯋꯔꯗꯁ ꯑꯄꯤꯛꯄꯁꯤꯡꯗꯣ ꯗꯥꯏꯔꯦꯛ ꯑꯄꯤꯛꯄꯁꯤꯡꯗꯣ ꯎꯠꯊꯣꯛ ꯇꯦ ꯈꯕꯔ ꯄꯥꯕꯁꯨ ꯋꯥꯏꯑꯦꯕ ꯕ꯭ꯂꯔ ꯆꯠꯂꯦꯕ ꯃꯤꯠꯇꯣ
ꯑꯣ
ꯀꯩꯁꯤꯔ ꯑꯗꯨꯝ ꯔꯦꯟꯗꯝꯗ ꯌꯦꯡꯉꯗꯤ ꯀꯩꯁꯨ ꯃꯤꯠ ꯇꯣ ꯌꯥꯝ ꯁꯦꯡꯉꯦꯕ